ꯍꯜꯂꯣ
ꯍꯜꯂꯣ
ꯀꯩꯗꯧꯔꯤꯒꯦ
ꯑꯩ ꯀꯩꯁꯨ ꯇꯧꯗꯦ ꯅꯪꯗꯤ
ꯃꯅꯩꯗ ꯀꯌꯤꯝ ꯇꯧꯗꯦꯗ
ꯀꯩꯁꯨ ꯇꯧꯅꯤꯡꯉꯥꯏ ꯂꯩꯗꯕꯒꯤ ꯃꯔꯥ ꯃꯔꯥꯡ ꯃꯊꯛꯇ ꯄꯥꯏꯔꯒ
ꯆꯥꯛ ꯆꯥꯔꯕꯣ ꯆꯥꯈꯔꯦ ꯆꯥꯈꯔꯦ ꯎꯝ ꯀꯩ ꯌꯦꯟꯁꯥꯡ
ꯀꯩꯅ ꯍꯦꯟꯖꯥꯡꯅꯣ ꯀꯥꯎ ꯑꯣ ꯗꯥꯜ
ꯗꯥꯜ
ꯎꯝ
ꯑꯦ ꯅꯪꯁꯦ ꯊꯕꯛ ꯁꯨꯕ ꯇꯟꯕ ꯃꯤ ꯑꯣꯏꯔꯝꯃꯅꯤꯀꯣ
ꯏꯁ
ꯅꯨꯡꯇꯤꯒꯤ ꯍꯤꯞꯄꯒ ꯂꯩꯔꯕꯅꯤ ꯍꯥ
ꯗꯥꯜ ꯆꯥꯕꯁꯤꯁꯨ ꯁꯨꯃꯥꯏ ꯇꯧꯕꯣꯏꯔꯦ
ꯅꯠꯇꯦꯗ ꯅꯪꯒꯤ ꯃꯈꯣꯟ ꯈꯣꯟꯖꯦꯜ ꯇꯥꯔꯒ ꯁꯦ
ꯁꯦ
ꯅꯪꯁꯦ ꯍꯧꯒꯠꯄ ꯊꯦꯡꯕꯅꯤ
ꯎꯝ
ꯑꯗꯨꯒ ꯑꯃꯨꯛꯀ ꯁꯤꯡꯖꯨꯕꯨꯗꯤ ꯆꯥꯅꯤꯡꯉꯝꯃꯅꯤ
ꯃꯁꯥꯅ ꯇꯥꯄꯅꯤꯅꯦ ꯍꯦ
ꯀꯪꯕ꯭ꯔꯥ ꯅꯣꯏꯕ꯭ꯔꯥ
ꯎꯝ ꯃꯤꯕꯨ ꯀꯪꯗ꯭ꯔꯗꯤ ꯀꯌꯥꯝ ꯅꯣꯏꯔ ꯂꯩꯗꯣꯔꯤꯒꯦ
ꯀꯪꯕꯗꯤ ꯐꯔꯦꯅ ꯑꯩꯈꯣꯏꯁꯨ ꯀꯪꯃꯟꯕꯒꯤ ꯌꯥꯗ꯭ꯔꯦꯅꯦ
ꯎꯝ
ꯅꯣꯏꯅꯤꯡꯕ꯭ꯔ ꯀꯪꯅꯤꯡꯕ꯭ꯔꯥ
ꯌꯥꯝꯅꯁꯨ ꯅꯣꯏꯅꯤꯡꯗꯦ ꯌꯥꯝꯅꯁꯨ ꯀꯪꯅꯤꯡꯗꯦꯗ ꯑꯗꯨꯝ ꯃꯣꯗꯔꯦꯠꯇ ꯂꯩꯅꯤꯡꯉꯦ
ꯏꯁ ꯆꯨꯝꯃꯤꯅꯦ ꯅꯪꯅ ꯍꯩꯏꯁꯦ ꯑꯩꯁꯨꯅꯤꯅꯦ
ꯒꯦꯝ ꯏꯁꯄꯣꯔꯠ ꯁꯥꯅꯗꯦ
ꯁꯥꯟꯅꯩ
ꯁꯥꯅꯥꯏꯑꯦ
ꯎꯝ
ꯏꯁ ꯐꯩꯅꯦ ꯀꯩ ꯀꯩꯁꯥꯟꯅꯕ
ꯕꫭꯜꯅꯤꯗ
ꯐꯨꯠꯕꯣꯜ ꯕꯣꯂꯤ
ꯑꯣ ꯐꯨꯠꯕꯣꯜꯅꯤ ꯀꯥꯏ ꯕꯣꯂꯤꯅꯣ
ꯇꯣꯔꯅꯥꯃꯦꯟ ꯆꯠꯄꯥ ꯑꯣ ꯇꯝꯕ꯭ꯔꯥ ꯐꯨꯠꯕꯣꯜ
ꯇꯝꯗ
ꯀꯩꯗ
ꯀ꯭ꯂꯞꯇ
ꯐꯩꯅꯦ ꯅꯪꯗꯤ ꯑꯗꯨꯗꯤ
ꯎꯝ
ꯌꯥꯝ ꯅꯩꯕꯅꯤꯍ ꯀꯩ ꯄꯣꯠꯁꯟꯗꯅꯣ
ꯏꯄꯥꯔꯅꯤ
ꯍꯥ
ꯀꯤꯄꯔꯅꯦ
ꯑꯁ ꯐꯥꯏ ꯍꯦ
ꯀꯤꯄꯔꯗꯒꯤ ꯆꯦꯟꯁ ꯇꯧꯈ꯭ꯔꯦ ꯏꯁꯇꯥꯔꯀꯔꯗ
ꯋꯥ
ꯍꯥꯏꯕꯗꯤ ꯃꯤꯗ ꯃꯌꯥꯝꯂꯦꯞ ꯌꯥꯝ ꯂꯦꯞꯄꯅꯤꯅꯀꯣ ꯑꯗꯨꯅ ꯑꯁ ꯑꯃꯨꯛ ꯍꯣꯡꯉꯦꯅ ꯍꯣꯡꯕ ꯑꯦ ꯍꯥꯏꯔꯅꯨꯍꯦ ꯇꯧꯔꯁꯤꯔꯣ
ꯇꯧꯁꯤꯅꯦ ꯑꯩꯁꯨ ꯁꯥꯟꯕꯅꯤ
ꯍꯦ ꯍꯦ
ꯇꯧꯁꯤ ꯇꯧꯁꯤ
ꯑꯁ ꯑꯈꯣꯏ ꯀꯣꯆꯔꯅꯗꯤꯀꯣ
ꯎꯝ
ꯑꯩꯉꯣꯟꯗ ꯍꯌꯦ ꯍꯥꯢꯕꯤꯕꯗꯨ ꯑꯥꯁ ꯃꯤ ꯁꯥꯟꯅꯕ ꯌꯥꯝ ꯍꯥꯏꯕ ꯃꯤꯁꯤꯡꯁꯨ ꯑꯣ ꯃꯤ ꯁꯥꯟꯅꯕ ꯌꯥꯝ ꯍꯥꯏꯕ ꯃꯤꯁꯤꯡꯁꯦ ꯕꯦꯟꯁꯇ ꯂꯦꯞꯄꯅꯦ ꯑꯗꯨꯒꯤ ꯃꯊꯪꯒꯤ ꯋꯥꯕ ꯀꯥꯟꯗ ꯆꯪꯍꯟꯕꯅꯤ ꯍꯥꯏꯅ ꯑꯩꯉꯣꯟꯗꯗꯤ ꯕꯦꯟꯁꯇ ꯑꯗꯨꯝ ꯊꯝꯍꯜꯂꯤꯅꯦ ꯀꯩꯒꯤꯔꯣ ꯉꯁꯤꯁꯨ ꯁꯥꯟꯅꯕ ꯆꯠꯅꯤ ꯑꯈꯣꯏꯗꯤ
ꯎꯝ
ꯅꯣꯡ ꯇꯥꯏꯌ‌ꯦꯅꯦ
ꯅꯣꯡꯔꯛꯇ ꯁꯥꯟꯅꯕꯅ ꯅꯨꯡꯉꯥꯢꯕꯅꯦ
ꯑꯁ ꯅꯨꯡꯉꯥꯢꯇꯦꯗ ꯇꯜꯂꯦ ꯅꯣꯡ ꯆꯨꯃꯟꯕꯒꯤ ꯑꯈꯣꯏꯗꯤ ꯅꯣꯏꯗꯤ ꯅꯣꯡ ꯆꯨꯗꯕꯔꫭ
ꯑꯈꯣꯏꯕꯨꯗꯤ ꯍꯧꯖꯤꯛ ꯄꯨꯗꯤ ꯆꯨꯗꯦꯗ ꯉꯍꯥꯛ ꯂꯩꯔꯗꯤ ꯆꯨꯔꯛꯇꯧ ꯃꯥꯜꯂꯦ
ꯑꯠꯆꯥ ꯑꯠꯆꯥ ꯅꯨꯡꯁꯥꯗꯤ ꯌꯥꯝ ꯀꯟꯗꯦꯀꯣ ꯉꯁꯤ
ꯑꯣ
ꯀꯣꯟꯊꯧꯖꯝꯗ ꯂꯩꯌꯦ ꯍꯥꯏꯕ ꯑꯣ ꯄ ꯖꯕ ꯍꯥ
ꯀꯩꯕ ꯑꯣ ꯅꯣꯡ ꯃꯔꯛꯇ ꯁꯥꯟꯅ ꯕ
ꯅꯥꯗꯧꯔꯦꯅꯦ ꯅꯣꯡ ꯃꯔꯛ
ꯑꯗꯨ ꯑꯁ ꯅꯣꯡ ꯃꯔꯛꯇ ꯆꯦꯟꯕꯗꯤ ꯏꯃꯥꯏ ꯍꯥꯏ ꯀꯥꯟꯗꯦꯍꯦ
ꯔꯦꯡꯗꯥꯏꯗ ꯁꯥꯟꯅꯔꯣ ꯅꯪꯁꯨ
ꯁꯥꯟꯅꯗꯦꯗ ꯌꯦꯡꯕꯗꯤ ꯆꯠꯂꯤ
ꯁꯝ ꯅꯪ ꯁꯝ ꯁꯥꯡꯕ꯭ꯔꯥ
ꯁꯥꯡꯉꯤ
ꯁꯥꯡꯅꯤꯉꯥꯢ ꯃꯥꯟꯗꯦꯗ
ꯎꯝ‌ ꯌꯥꯝꯅꯗꯤ ꯅꯠꯇꯦꯗ
ꯂꯥꯁ ꯇꯗꯤ ꯇꯣꯝꯕꯣꯏ ꯑꯣꯜꯂꯝꯃꯅꯤꯀꯣ
ꯍꯁ
ꯍꯥꯟꯅ ꯑꯣꯏꯔꯝꯒꯅꯤ ꯃꯥꯁꯦ ꯆꯨꯝꯃꯤꯀꯣ
ꯆꯠꯂꯣ ꯍꯦ
ꯑꯣꯏ ꯑꯣꯏꯔꯝꯒꯅꯤ ꯑꯥꯏ ꯅꯣꯛꯅꯤꯡꯉꯦꯗ ꯅꯨꯡꯉꯥꯏꯌꯦ ꯅꯪꯕꯨ ꯀꯣꯜ ꯇꯧꯔꯤꯁꯦ
ꯎꯝ
ꯇꯣꯝꯕꯣꯏꯒ ꯋꯥꯔꯤ ꯁꯒꯗꯕꯅꯤ
ꯄꯦꯜꯂꯦ
ꯏꯁ꯭ꯇ꯭ꯔꯥꯏꯀꯔ ꯃꯃꯤꯡ ꯈ꯭ꯋꯥꯏꯅ ꯆꯠꯄ ꯒꯣꯜꯀꯤꯞꯄꯔꯗꯨꯅ ꯔꯤꯇꯥꯌꯔ ꯇꯧꯈ꯭ꯔꯕ
ꯎꯝ
ꯁꯨꯃꯥꯏ ꯅꯣꯅꯣ ꯅꯩꯖꯥꯅꯤ
ꯑꯦ ꯅꯪ ꯈꯨꯍꯥꯏꯁꯤꯗꯤ ꯅꯣꯛꯅꯤꯡꯕ ꯇꯥꯕꯅꯦ ꯀꯩꯅꯣ ꯅꯦ ꯍꯦ
ꯅꯪ ꯅꯪꯗꯤ ꯆꯥꯛ ꯏꯟꯁꯥꯡ ꯊꯣꯡꯕ ꯍꯩꯇꯕꯅꯤ ꯅꯃꯥꯥ ꯋꯥꯔꯝꯃꯅꯤ ꯑꯦꯁ ꯑꯦꯁ ꯌꯥꯝ ꯈꯪꯕꯗꯣ ꯈꯪꯕꯤꯈ꯭ꯔꯦ ꯈꯪꯕꯤꯈ꯭ꯔꯦ ꯀꯩꯒꯤ ꯃꯦꯒꯤ ꯐꯥꯎ ꯑꯣ ꯃꯦꯒꯤ ꯈꯛ ꯊꯣꯡꯕ ꯍꯩꯁꯤꯗꯤ ꯌꯥꯔꯣꯏꯅꯦ
ꯄ꯭ꯔꯣꯅꯤ ꯀꯩꯅꯣ ꯈꯣꯏ ꯑꯦ ꯆꯦꯐ ꯑꯣꯏꯔꯕꯅꯤꯅꯦ ꯍꯦ ꯑꯥꯜꯇ꯭ꯔꯥ
ꯊꯖꯥꯗꯦꯗ ꯑꯩꯗꯤ ꯅꯪꯒꯤ ꯈꯣꯟꯖꯦꯜꯗꯨꯒ ꯅꯪꯁꯤꯗꯤ ꯄꯨꯔꯥ ꯅꯨꯄꯤꯒ ꯄꯨꯟꯉꯩ ꯃꯥꯟꯗꯦ ꯅꯨꯄꯥꯈꯛ ꯄꯨꯜꯂꯕꯗꯤ
ꯅꯨꯄꯥꯁꯨ ꯃꯤꯅꯤ ꯅꯨꯄꯤꯁꯨ ꯃꯤꯅꯤ ꯀꯩꯩꯅꯣꯅꯦ ꯍꯦ
ꯑꯗꯨꯅꯦ ꯅꯨꯄꯤ ꯅꯪ ꯅꯃꯥꯟꯅꯕꯤ ꯀꯅꯥꯝꯁꯨ ꯂꯩꯔꯝꯃꯣꯏꯕ
ꯑꯁ ꯅꯨꯄꯤ ꯄꯨꯟꯕꯖꯦ ꯋꯥꯏꯅꯦ
ꯑꯗꯨꯅꯦꯕ
ꯌꯥꯝ ꯀꯩ ꯍꯥꯏꯅꯤ ꯑꯁ ꯄꯦꯠꯃꯟꯗꯅ ꯋꯥꯔꯤ ꯁꯥꯕꯐꯧ ꯇꯟꯂꯥꯀꯟꯁꯤꯗ
ꯍꯣꯏ ꯍꯣꯏ ꯅꯣꯏ ꯅꯣꯏ ꯅꯣꯏ ꯂꯩꯐꯝꯗ ꯑꯩꯈꯣꯏꯒꯤ ꯑꯟꯀꯜ ꯑꯃ ꯂꯩꯕꯅꯦ
ꯀꯅꯥ
ꯆꯔ꯭ꯆ ꯃꯅꯥꯛꯇ
ꯂꯩꯔꯝꯒꯅꯤ
ꯅꯨꯡꯉꯥꯏꯕ꯭ꯔꯥ ꯅꯣꯏ ꯃꯐꯝꯗ ꯑꯁ ꯅꯣꯡ ꯆꯨꯕꯒꯤ ꯋꯥꯈꯟ ꯖꯥꯖꯠ ꯊꯣꯛ ꯈꯟꯂꯥꯒ
ꯁꯕꯥꯁ ꯉꯥꯅꯨ ꯔꯥ ꯌꯦꯟ ꯂꯥ ꯑꯃ ꯀꯛꯑꯣ ꯏ ꯊꯣꯛꯄ ꯑꯃ
ꯑꯁ ꯈꯪꯗ꯭ꯔꯅꯦ ꯑꯗꯨ ꯏꯊꯟꯗ ꯂꯩꯕꯅꯤꯅ ꯑꯃꯨꯛ
ꯎꯝ ꯂꯦꯖꯤꯕꯣꯏꯅꯤꯅꯦ ꯑꯗꯨꯗꯤ
ꯏꯁ ꯍꯧꯖꯤꯛ ꯍꯧꯖꯤꯛꯇꯤ ꯐ꯭ꯔꯥꯛ ꯇꯥꯏꯌꯦꯅ ꯀꯣꯏꯕ ꯂꯥꯛꯑꯣ ꯇꯧꯕꯤꯒꯦ
ꯎꯝ ꯇꯜꯂꯦ ꯍꯥꯏꯔꯒ ꯏꯃꯥ ꯏꯃꯥ
ꯃꯈꯣꯡ ꯃꯔꯤꯔꯥ ꯃꯈꯣꯡ ꯑꯅꯤꯔꯣ
ꯑꯁ ꯑꯩꯈꯣꯏꯗꯤ ꯑꯅꯤ ꯈꯥꯇꯅꯤꯗ
ꯑꯁ ꯃꯔꯤ ꯇꯧꯗꯦ
ꯁꯨꯝ ꯃꯔꯤꯁꯦ ꯀꯌꯥ ꯄꯥꯝꯗꯦꯅ ꯈꯣꯏꯗꯥꯗꯕ ꯍꯥꯏꯇꯥꯔꯦ
ꯑꯗꯨꯗꯤ
ꯑꯥꯅꯤ ꯄꯥꯟꯕ ꯍꯥ ꯍꯥ ꯂꯥꯎꯕꯗꯨ
ꯍꯣꯏ ꯍꯣꯏ ꯍꯣꯏ
ꯑꯗꯨꯅꯤꯅꯦ ꯄꯥꯝꯕꯁꯦ
ꯑꯩꯈꯣꯏꯗꯤ ꯆꯤꯡꯗꯅꯦ ꯆꯤꯡ ꯀꯥꯕ ꯉꯝꯒꯗ꯭ꯔꯣ
ꯀꯩꯔꯤ ꯅꯣꯅꯦ ꯆꯤꯡ ꯅꯨꯡꯇꯤꯒꯤ ꯀꯣꯏꯖꯔꯤꯕ ꯃꯤꯁꯤꯡꯁꯤꯕꯨ ꯆꯤꯡ ꯀꯥ ꯍꯩꯔꯣꯏꯌꯦ
ꯏꯁ ꯃꯥꯟꯗ꯭ꯔꯦ ꯅꯪꯁꯦ ꯆꯤꯡꯀꯥꯕ ꯐꯥꯎ ꯉꯝꯃꯣꯏ ꯕꯣꯜ ꯁꯥꯟꯅꯔꯒ ꯆꯦꯟꯕ ꯉꯝꯕ꯭ꯔꯣ
ꯅꯣꯛꯅꯤꯡꯉꯦ ꯅꯪ ꯋꯥꯇꯥꯁꯤꯗꯤ ꯏꯃꯩ
ꯍꯦ ꯍꯦ ꯍꯦ ꯍꯦ ꯍꯦ
ꯑꯗꯨꯗꯤ ꯀꯃꯥꯏ ꯅꯪꯒꯤ ꯎꯝ ꯋꯥ ꯈꯨꯉꯥꯡꯁꯤꯗꯤ
ꯑꯩ ꯇꯝꯄꯥꯛ ꯂꯥꯛꯄ ꯀꯥꯟꯗ ꯁꯥꯅꯃꯤꯟꯅꯁꯤꯅꯦ
ꯁꯥꯟꯅꯁꯤ ꯁꯥꯟꯅꯁꯤ
ꯅꯪ ꯍꯩꯕ ꯍꯩꯇꯕ ꯌꯦꯡꯕ ꯇꯥꯔꯦ
ꯎꯝ
ꯒꯣꯜ ꯀꯤꯄꯥꯔ ꯂꯦꯞꯀꯦꯔꯥ ꯅꯪ ꯒꯂꯣꯞ ꯂꯩꯕ꯭ꯔꯥ
ꯑꯁ ꯑꯉꯥꯡꯗ ꯄꯤꯊꯣꯛꯈ꯭ꯔꯦꯗ ꯂꯦꯞ ꯒꯣꯜ ꯀꯤꯄꯔ ꯂꯦꯞꯅꯤꯡ ꯉꯦ ꯍꯥꯏꯕ ꯑꯗꯨꯏ ꯃꯥꯅ ꯂꯧꯒ꯭ꯔꯦ
ꯋꯥꯔꯜ ꯀꯞꯇꯤ ꯌꯦꯡꯕ꯭ꯔꯣ
ꯀꯥꯏꯗꯩ ꯅꯣ ꯕꯤꯠꯀ ꯂꯩꯔꯛꯇ꯭ꯔꯦ ꯍꯟꯗꯛꯀ
ꯀꯔꯤꯒꯤꯔꯣ ꯐꯨꯠꯕꯣꯜ ꯁꯥꯅꯕ ꯃꯤꯅ ꯕꯣꯜ ꯌꯦꯡꯗꯕ
ꯄꯥꯝꯃꯛꯇ꯭ꯔꯕ
ꯑꯦ ꯁꯤꯗꯤ ꯑꯣꯏꯔꯝꯃꯣꯏ ꯅꯦꯃꯥꯔ ꯑꯣꯏꯔꯝꯅꯤ ꯅꯪꯒꯤꯁꯦ
ꯎꯝ ꯄꯥꯝꯗꯕ ꯍꯥꯏꯕꯁꯦ ꯄꯥꯝꯗꯕ ꯍꯨꯏꯅ ꯊꯤ ꯄꯥꯝꯂꯛꯇꯕ ꯍꯥꯏꯕꯗꯣ
ꯊꯤꯕꯗꯤ ꯊꯤꯅꯤꯅ
ꯑꯗꯨꯒ ꯆꯞ ꯃꯥꯟꯅꯩ ꯀꯩꯅꯣ ꯑꯗꯨꯗꯤ
ꯌꯥꯗꯦ
ꯏꯁ ꯌꯥꯗꯦꯌꯦ
ꯍꯦ ꯍꯦ ꯍꯦ
ꯌꯥꯗꯔꯗꯤ
ꯀꯣꯏꯔꯛꯑꯣ ꯑꯩꯈꯣꯏꯗ ꯆꯤꯡꯗ
ꯀꯣꯏꯔꯛꯀꯦ ꯀꯣꯏꯔꯛꯀꯦ
ꯃꯈꯣꯡ ꯑꯅꯤ ꯀꯥꯛꯄꯤꯒꯦ
ꯀꯩꯕ
ꯃꯈꯣꯡ ꯑꯅꯤ ꯀꯥꯛꯄꯤꯌꯦ ꯁꯨꯞꯁꯤ ꯄꯤꯊꯛꯑꯦ
ꯎꯝ ꯑꯅꯤ ꯍꯥꯏꯕꯁꯦ ꯍꯥꯍ ꯀꯥꯝꯃꯤꯅꯤꯀꯣ ꯑꯗꯨ ꯅꯠꯇꯗꯤ ꯑꯩꯈꯣꯏ ꯄꯥꯝꯗꯦꯅꯦ
ꯍꯍꯥꯅꯦ ꯍꯣꯏ
ꯎꯝ ꯏꯁ ꯃꯥꯜꯂꯤꯍꯦ ꯋꯥꯇꯥꯁꯤꯗꯤ ꯊꯥꯖꯩ
ꯅꯣꯛꯅꯤꯡꯉꯤꯗ ꯅꯪꯕꯨꯁꯨ
ꯅꯣꯛ ꯅꯣꯛꯑꯣ ꯅꯣꯛꯄꯗꯣ ꯀꯩꯝꯇꯁꯨ ꯇꯤꯡ ꯉꯣꯏ
ꯎꯁꯣꯏ ꯆꯥꯅꯤꯡꯕ꯭ꯔꯥ
ꯎꯁꯣꯏ ꯎꯁꯣꯏ
ꯆꯨꯝꯕ꯭ꯔꯥ
ꯈꯪꯉꯤ ꯀꯩꯅꯣ ꯏ ꯎꯁꯣꯔꯗꯨ ꯀꯅꯥ ꯆꯥꯅꯤꯡꯗꯕ ꯂꯩꯒꯦ
ꯆꯥꯅꯤꯡꯗꯦ ꯍꯥꯏꯗꯤ
ꯐꯪꯕꯅꯤꯅ ꯑꯁ ꯎꯁꯣꯏꯗꯣ ꯂꯧꯔꯒ ꯎꯝ ꯃꯣꯔꯣꯛ ꯑꯃꯦꯠꯄ ꯑꯉꯥꯡꯕꯗ ꯇꯧꯔ ꯆꯔ ꯏꯃ ꯂꯥꯏꯒꯁꯤ ꯑ ꯌꯕ ꯊ
ꯁꯔꯦꯡ ꯄꯕꯥꯥꯀꯦ ꯍꯥꯂꯠꯗ ꯐꯕꯥꯀꯦ ꯑꯦꯍꯂꯥꯗꯤꯄꯨꯔꯥꯀꯤꯕꯥ
ꯄ꯭ꯔꯣꯑꯣ ꯄ꯭ꯔꯣꯑꯣ
ꯂꯥꯗꯣꯏꯔꯦ ꯅꯦꯛꯁ ꯋꯤꯛ ꯂꯥꯗꯧꯒꯦ
ꯅꯪꯒꯤ ꯎꯁꯣꯏ ꯍꯥꯏꯕ ꯉꯥꯏꯔꯒ ꯂꯩꯒ
ꯉ ꯉ
ꯎ
ꯅꯣꯏ ꯀꯩꯗ ꯒ꯭ꯔꯥꯎꯟꯗꯤ ꯅꯥꯞꯄ꯭ꯔꯥ ꯂꯥꯞꯄ꯭ꯔꯥ
ꯅ ꯏꯗ
ꯎꯝ ꯒꯥꯔꯤ ꯊꯥꯎꯧꯕ ꯍꯥꯏꯕ꯭ꯔꯣ
ꯑꯁ ꯕꯤꯠꯂꯗꯨ ꯋꯥ ꯉꯥꯡꯉꯤꯦ
ꯍ ꯍ ꯍ
ꯒꯥꯔꯤꯒꯒꯥꯒꯤ ꯃꯤꯠ ꯎꯁꯤꯗ ꯊꯧꯕ ꯉꯝꯕ ꯃꯤꯅꯤ ꯀꯩꯅꯣ
ꯑꯩ ꯊꯧꯕ ꯍꯩꯗꯕꯒꯤ ꯉ ꯍꯩꯕ ꯋꯥꯅꯦ ꯑꯩꯕꯨ ꯂꯧꯕ ꯂꯥꯛꯑꯕ
ꯂꯥꯛꯒꯦ ꯂꯥꯛꯀꯦ ꯂꯑꯣ ꯍꯥꯏꯔꯛ
ꯃꯆꯥ ꯂꯥꯛꯒꯦꯔꯥ ꯆꯥꯎꯕꯗ ꯂꯥꯛꯇꯣꯏꯔꯣ
ꯑꯆꯧꯕꯁ ꯄꯥꯛ
ꯑꯥꯏꯇ
ꯍꯥꯏꯔꯁꯨ ꯄꯥꯛ ꯊꯧꯗ꯭ꯔꯦ ꯍꯥꯏꯕ
ꯑꯦꯗꯤꯗ ꯐꯥꯏꯗꯦ ꯐꯥꯏꯗꯦ ꯃꯆꯥꯁꯦ ꯒꯤꯒꯌꯔꯔꯣ ꯁꯦꯂꯔꯣ
ꯁꯂꯅꯤ
ꯎꯝ ꯁꯥꯏꯀꯥꯜꯗꯁꯨ ꯑꯗꯨꯝ ꯌꯥꯏꯗ ꯁꯩꯀꯥꯜꯗ ꯂꯥꯛꯑꯣꯗ
ꯎꯝ
ꯁꯩꯀꯥ ꯍꯦꯟꯅ ꯇꯧꯅꯤꯡꯉꯦ ꯇꯝꯄꯥꯛꯇꯗꯤ
ꯁꯥꯏꯀꯜ ꯅꯨꯡꯉꯥꯏꯕꯅꯦ ꯑꯣꯊꯣꯛꯑꯒ ꯑꯁ ꯁꯥꯏꯀꯜꯗ ꯀꯣꯏꯔꯦ ꯆ ꯏꯃ ꯑꯗꯨꯃ ꯅꯨꯡꯉꯥꯏꯕ ꯂꯩꯇꯦ
ꯑꯦꯁ ꯑꯥꯏ ꯗꯤ ꯇꯝꯄꯥꯛꯛ ꯁꯥꯏꯀꯜꯅ ꯂꯣꯏꯅꯃꯛ ꯃꯐꯝ ꯀꯣꯏꯔꯕꯅꯤꯅꯦ
ꯈꯅꯥꯎꯁꯦ ꯀꯩꯅꯣ ꯄꯜꯂꯤꯅꯦ ꯏꯁꯤꯡ ꯄꯥꯃꯦ ꯀꯔꯤꯅ